ꯇꯥꯕ꯭ꯔꯣ ꯇꯥꯕ꯭ꯔꯣ ꯇꯥꯕ꯭ꯔꯣ ꯇꯥꯔꯦ ꯇꯥꯔꯦ ꯆꯥꯛ ꯆꯥꯥꯔꯕꯣ ꯆꯥꯛꯀ ꯆꯥꯗ꯭ꯔꯤꯗ ꯅꯪ ꯆꯥꯔꯨꯕꯣ ꯑꯩ ꯆꯥꯔꯨꯗ꯭ꯔꯤ ꯑꯩꯁꯨ ꯅꯣꯡ ꯆꯨꯕ꯭ꯔꯣ ꯅꯣꯏꯔꯣꯝꯅ
ꯑꯩꯈꯣꯏꯔꯣꯝꯗ ꯍꯩꯗꯩꯉꯣ
ꯑꯩꯈꯣꯏꯔꯣꯝꯗ ꯍꯩꯗꯩꯉꯣ ꯅꯣꯏꯗꯤ ꯆꯨꯕ꯭ꯔꯣ ꯈꯣꯏꯖꯨ ꯆꯨꯔꯤꯌꯦ ꯀꯟꯅ ꯅꯨꯡꯁꯤꯠꯀ ꯑꯔꯣꯏꯕꯤꯒ ꯇꯧꯗꯅ ꯇꯧꯒꯤꯕꯅꯤ ꯌꯥꯝꯅ
ꯏꯁ
ꯏꯁ ꯑꯩꯗꯤ ꯍꯔꯥꯎꯋꯦ ꯅꯣꯡ ꯆꯨꯕꯁꯤ
ꯑꯩꯁꯨ ꯅꯣꯡ ꯆꯨꯕꯁꯦ ꯄꯥꯝꯗꯤ ꯄꯥꯝꯃꯕꯅꯦ
ꯄꯥꯝꯃꯕꯅꯦ ꯑꯩ ꯃꯊꯛꯀꯤ ꯉꯁꯥꯏ ꯗ꯭ꯔꯥꯒꯟ ꯐ꯭ꯔꯨꯠ ꯊꯥꯡꯒꯠꯂꯒ ꯊꯥꯔꯥꯝ ꯕꯅꯦꯕꯥ ꯑꯗꯨꯅ ꯆꯞ ꯆꯔꯦ ꯆꯞ ꯆꯥꯏ ꯑꯗꯨꯗꯤ ꯂꯣꯡꯗꯨꯅ ꯑꯗꯨꯝ ꯅꯣꯡꯒꯤ ꯏꯁꯤꯡꯁꯦ ꯐꯩ ꯍꯥꯏꯕꯅꯦ ꯄꯥꯝꯕꯤ ꯒꯨꯝꯕꯗꯗꯤ ꯍꯥꯏꯗꯤ ꯑꯩꯈꯣꯏꯒꯤ ꯀꯩꯅꯣ ꯇꯧꯔꯤꯗꯨꯗꯤ ꯏꯁꯤꯡ ꯆꯥꯏꯔꯝꯃꯤꯗꯨꯗꯤ ꯑꯥ ꯀꯩꯅꯣ ꯐꯝꯗꯍꯜꯂ ꯃꯣꯏ ꯐꯤꯖꯤꯒ꯭ꯔꯤ ꯅꯨꯡꯖꯤꯒ꯭ꯔꯤ ꯍꯥꯞꯄꯒ ꯇꯧꯔꯛꯄ ꯏꯁꯤꯡꯅꯤꯅ
ꯑꯗꯨꯅꯦ ꯃꯣꯏ ꯅꯣꯡ
ꯑꯗꯨꯅꯦ ꯃꯣꯏ ꯅꯣꯡꯒꯤꯁꯤꯅꯗꯤ ꯍꯦꯟꯅꯗꯤ ꯐꯔꯦ ꯇꯧꯏꯁꯦ ꯄꯨꯈꯔꯤ ꯏꯁꯤꯡꯒꯨꯝꯕ ꯅꯣꯡꯒꯤ ꯏꯁꯤꯡꯒꯨꯝꯕꯅ ꯄꯣꯠ ꯆꯥꯏꯕꯩꯗꯤ ꯍꯦꯟꯅ ꯐꯔꯤꯅꯦꯕ ꯎꯝ ꯍꯨꯝ ꯑꯗꯒꯤ ꯑꯝ
ꯑꯥ ꯑꯩꯈꯣꯏ ꯁ꯭ꯋꯥꯏ ꯁ꯭ꯋꯥꯏꯒꯤ ꯏꯁꯤꯡ ꯂꯥꯛꯄꯁꯤꯗꯤ ꯑꯃꯨꯛ ꯄ꯭ꯔꯥ ꯀꯦꯃꯤꯀꯦꯜ ꯃꯌꯥꯝ ꯌꯥꯟꯕꯅꯤꯅꯀꯣ
ꯑꯗꯩꯅ ꯀꯣ ꯎꯝ ꯐꯝꯗꯅꯕ ꯀꯩꯗꯩꯩ ꯀꯔꯥꯗꯒꯤ ꯄ꯭ꯌꯥꯟ ꯌꯥꯜꯂꯒ ꯌꯥꯔꯦ ꯍꯥꯏꯔꯀꯥꯟ ꯊꯥꯜꯔꯛꯏꯝꯅꯤꯅ
ꯑꯗꯣ ꯅꯪ
ꯑꯗꯨ ꯅꯪ ꯀꯩꯗꯧꯔꯝꯃꯤꯅꯣ ꯑꯩ ꯁꯨꯝ ꯂꯩꯔꯝꯃꯤꯅꯦ ꯎꯝ ꯅꯣꯡꯒ ꯈꯥꯛꯄ꯭ꯔꯣ ꯍꯧꯖꯤꯛꯀꯤꯗꯨꯕꯣ ꯅꯣꯡ ꯈꯥꯛꯈꯤꯕ ꯃꯥꯂꯦꯅꯦ ꯑꯁ ꯉꯁꯤꯗꯤ ꯈꯔ ꯇꯧꯊꯥꯗꯧ ꯃꯥꯜꯂꯦ ꯈꯔ ꯇꯧꯗꯧ ꯃꯥꯜꯂꯦ ꯇꯨꯝꯕ ꯅꯨꯡꯉꯥꯏ ꯉꯁꯤ
ꯑꯗꯨꯅꯤꯅꯦ
ꯅꯣꯡ ꯇꯥꯕꯁꯤꯗꯥ ꯇꯨꯝꯗ꯭ꯔꯗꯤ ꯀꯔꯤ ꯎꯄꯥꯏ ꯂꯩ ꯐꯩꯖꯣꯝ ꯑꯃ ꯁꯨꯞꯆꯜꯂꯒ ꯁꯦꯠꯊꯥꯈꯤꯕ ꯅꯣꯏꯗꯤ ꯀꯩ ꯌꯦꯟꯖꯥꯡ ꯊꯣꯡꯉꯥꯒꯦ ꯑꯩꯈꯣꯏ ꯀꯩ ꯌꯦꯟꯖꯥꯡ ꯊꯣꯡꯕꯅꯣ ꯈꯪꯗꯦꯅꯦ ꯑꯩꯗꯤ ꯌꯨꯝ ꯆꯪꯗ꯭ꯔꯤ ꯑꯩꯈꯣꯏ ꯗꯥꯥ ꯈꯣꯏꯗ ꯂꯩꯔꯤꯕ
ꯍꯥꯏ ꯂꯥꯛ
ꯑꯩꯈꯣꯏꯗꯤ
ꯍꯥꯎꯔꯝꯗꯧ ꯃꯥꯟꯗꯦ
ꯇꯦ
ꯀꯥꯡꯁꯣꯏꯔꯥ ꯀꯩꯅꯣꯝ ꯑꯣꯏꯔꯝꯃꯥꯅꯤ
ꯅꯦ ꯎꯝ ꯅꯣꯡꯖꯦ ꯂꯝꯕꯤꯗꯤ ꯐꯖꯔꯛꯃꯥꯅꯤꯅꯦ ꯑꯩꯈꯣꯏ ꯂꯝꯕꯤ ꯀꯣꯠꯊꯣꯛꯄꯗꯣ ꯃꯥꯏ ꯀꯣꯏꯂꯥꯁ ꯊꯥꯗ꯭ꯔꯤ ꯎꯝ ꯑꯁ ꯑꯗꯨꯗꯤ ꯅꯣꯡꯒ ꯆꯨꯔꯦ ꯐꯖꯔꯝꯃꯅꯤ ꯃꯤꯗꯤ ꯑꯗꯨꯝ ꯅꯥꯟꯊꯨꯗꯣꯔꯥꯕꯅꯦ ꯇꯧꯔꯤꯁꯦ ꯎꯝ ꯑꯩ ꯑꯩꯈꯣꯏ ꯕꯥꯗꯨꯁꯨ ꯐꯣꯟ ꯑꯝꯇ ꯇꯧꯔ ꯍꯥꯏꯍꯧꯗ ꯌꯥꯔꯦꯏ
ꯍꯥꯏꯌꯣ ꯍꯥꯏꯌꯣ ꯂꯝꯕꯤꯁꯦ ꯕꯦꯔꯥꯅꯦ ꯍꯧꯖꯤꯛꯀꯥꯟ
ꯍꯧꯖꯤꯛ ꯀꯥꯟ ꯑꯗꯨꯅ ꯁꯨꯃꯥꯏꯅ ꯇꯧꯋꯤ ꯁꯤ ꯐꯤꯕꯝꯁꯤꯗꯗꯤ ꯁꯣꯏ ꯅꯥꯟꯊꯨꯕ ꯌꯥꯎꯅꯅꯤꯕꯨ ꯅꯪ ꯍꯧꯖꯤꯛꯀꯥꯟ ꯃꯄꯥꯟꯒ ꯀꯌꯥ ꯊꯣꯛꯇ꯭ꯔꯕꯣ ꯑꯩ ꯀꯌꯥ ꯊꯣꯛꯇ꯭ꯔꯦ ꯗ ꯋꯥꯛꯀꯤꯡꯒ ꯑꯝ ꯆꯠꯇ꯭ꯔꯦ ꯍꯥꯟꯅꯗꯤ ꯈꯨꯃꯟꯗꯒ ꯁꯥꯏꯀ ꯀꯟ ꯊꯧꯒꯠꯂꯒ ꯈꯨꯃꯟꯗ ꯆꯦꯜꯂꯝꯃꯤꯅꯦ ꯑꯗꯨꯛ ꯀꯝ ꯆꯠꯇ꯭ꯔꯦꯗ
ꯑꯩꯁꯨ ꯈꯔ ꯎꯗ꯭ꯔꯦꯅ ꯈꯜꯂꯤꯅꯦ ꯅꯪꯁꯦ
ꯅ ꯎꯝ ꯌꯨꯝꯗ ꯂꯩꯌꯦ ꯃꯄꯥꯟ ꯊꯣꯛꯅꯤꯡꯉꯤ ꯃꯄꯥꯟ ꯊꯣꯛꯅꯤꯡꯉꯦ ꯌꯨꯝꯗ ꯂꯩꯅꯤꯡꯉꯤ ꯒ꯭ꯌꯥꯟ ꯇꯥꯗꯦ ꯋꯥꯈꯜꯁꯦ ꯆꯃꯝꯅꯔꯛꯑꯦ ꯑꯗꯨꯅꯤꯅꯦ ꯆꯃꯝꯅꯔꯦ ꯁꯇ꯭ꯔꯦꯁ ꯃꯌꯥꯝꯁꯤꯅ ꯌꯥꯗ꯭ꯔꯦ ꯎꯝ ꯁꯤꯖꯦ ꯐꯦꯃꯤꯂꯤꯒꯤ ꯄ꯭ꯔꯦꯁꯔꯗꯩ ꯊꯕꯛꯀꯤ ꯏꯁꯇ꯭ꯔꯦꯁ ꯀꯔꯤ ꯀꯔꯥ ꯑꯩꯁ ꯌꯥꯗ꯭ꯔꯦ ꯁꯤꯕꯨ ꯀꯔꯝ ꯀꯥꯟ ꯐꯗꯣꯏꯅꯣ ꯒ꯭ꯌꯥꯟ ꯇꯥꯗ꯭ꯔꯦ ꯑꯩꯗꯤ ꯑꯉꯥꯡ ꯑꯣꯏꯔꯤꯉꯩꯗ ꯑꯣꯏꯅ ꯑꯗꯨꯝ ꯂꯩꯅꯤꯡꯉꯤꯗ ꯅꯨꯡꯉꯥꯏꯇ꯭ꯔꯣ ꯈꯔ ꯆꯥ ꯈꯔ ꯗꯨꯝ ꯂꯥꯏꯔꯤꯛꯇ ꯂꯥꯏꯔꯤꯛ ꯇꯧꯕꯒꯤ ꯈꯔ ꯉꯥꯡꯅꯕꯗꯨꯅ ꯍꯣꯏ ꯈꯔ ꯋꯥꯊꯤ ꯆꯥꯖꯔꯁꯨ ꯑꯗꯨꯅ ꯅꯨꯡꯉꯥꯏꯉꯣ
ꯎꯝ
ꯑꯗꯨꯗꯤ ꯌꯥꯗ꯭ꯔꯦ ꯅꯣꯏ ꯀꯦꯝ ꯉꯥꯡꯗ꯭ꯔꯤꯕꯣ ꯍꯧꯖꯤꯛꯐꯥꯎ ꯑꯁ ꯂꯣꯏꯔꯦ ꯉꯥꯡꯕꯗ ꯂꯝꯁꯤꯅꯗꯤ ꯆꯥꯎꯈꯠꯄꯗꯤ ꯑꯣꯏꯗ꯭ꯔꯅꯤꯅ ꯑꯗꯨꯅꯦ ꯂꯥꯏꯔꯤꯛ ꯈꯔ ꯄꯥꯔꯒ ꯐꯪꯅꯤꯁꯨ ꯂꯩꯇꯦ ꯑꯗꯨꯅꯤꯅꯦ ꯂꯨꯔꯤꯕꯁꯦ ꯑꯗꯨꯕꯨ ꯑꯁ ꯑꯩ ꯑꯦꯝ ꯌꯨꯒꯤꯗꯤ ꯏ ꯌꯥꯝ ꯀꯥꯏꯗꯦ ꯁꯨꯝ ꯈꯜꯂ ꯈꯜꯂ
ꯑ ꯁꯪꯒ ꯆꯥꯎꯕ ꯄꯩꯁꯥ ꯄꯥꯏꯕ ꯂꯥꯏꯔꯤꯛ ꯈꯔ ꯍꯩꯕ
ꯑꯦꯛꯖꯥꯝꯗꯁꯨ ꯑꯗꯨꯝ ꯐꯣꯡꯗꯤ ꯐꯣꯡꯈ꯭ꯔꯦꯗ ꯃꯣꯏ ꯨꯍꯨꯠ ꯃꯨꯇꯦꯁ ꯖꯨꯠꯃꯨꯠꯗꯨꯗꯤꯕꯦꯔꯥꯅꯤ ꯀꯩꯅꯣ ꯎ ꯑꯩꯁꯨ ꯉꯛꯑꯦ ꯑꯗꯨꯃꯥꯏꯅ ꯊꯥꯕ ꯑꯦꯗꯝꯁꯨ ꯌꯥꯎꯗ꯭ꯔꯤ ꯑꯩ ꯃꯅꯤꯪꯀꯦꯗꯣ ꯐꯣꯟ ꯄꯥꯏꯔꯒ ꯏ ꯈꯜꯂꯛꯑꯅꯤ ꯀꯩꯅꯣ ꯂꯣꯏꯔꯦ ꯏꯁ ꯕꯥꯔꯒ ꯂꯩꯇꯖꯥꯠ ꯑꯩ ꯃꯅꯤꯡ ꯐꯝꯃꯤꯄꯦꯁ ꯄꯨꯔꯥ ꯍꯟꯅꯨꯕꯤꯅꯦ ꯈꯪꯗꯦꯗ ꯀꯅꯥꯅꯕꯨ ꯍꯥꯏ ꯉꯝꯗꯣꯏꯅꯣꯗ ꯃꯣꯌ ꯀꯗꯨꯅ ꯐꯣꯟ ꯄꯥꯏꯦ ꯍꯧꯖꯤꯛ ꯃꯇꯝꯗ ꯐꯣꯟ ꯄꯥꯏ ꯍꯩꯇꯕꯗꯨꯅ ꯑꯦꯜ ꯗꯤ ꯁꯤ ꯑꯦꯝ ꯇꯤ ꯑꯦꯁꯄꯨ ꯑꯣꯏꯔꯒ ꯀꯔꯤꯕꯨ ꯇꯧꯗ꯭ꯔꯤꯅꯣ ꯍꯥꯏꯕꯅꯗ ꯃꯣꯏꯅ ꯃꯣꯏꯅ ꯇꯧꯗꯣꯔꯤꯕꯁꯦ ꯋꯥꯏ ꯁꯤ ꯇꯣꯛ ꯖꯤꯟ ꯑꯗꯨꯗꯩ ꯆꯦ ꯊꯥꯡꯕꯛ ꯊꯥꯡꯖꯟ ꯐꯝꯃꯒ ꯂꯨꯗꯣ ꯁꯥꯟꯅꯕ ꯏꯃꯝ ꯊꯕꯛ ꯍꯩꯕ ꯀꯥꯡꯕꯨꯗ ꯂꯣꯏꯅ ꯏꯟꯁꯤꯟꯕ ꯅꯗꯤ ꯀ ꯇꯒꯤ ꯌꯥꯗꯧꯔꯤꯒꯦꯅꯦ ꯏ ꯃꯣꯏ ꯈꯤꯇꯪ ꯌꯦꯡꯕꯤꯌꯗꯤꯀꯣ ꯑꯁ ꯑꯩ ꯏꯃꯥꯟꯅꯕ ꯑꯃꯗꯨꯗꯤ ꯁꯤꯒꯤ ꯇ꯭ꯔꯥꯟꯁꯄꯣꯔꯠꯀꯤꯗꯅꯦ
ꯎꯝ
ꯎꯝ ꯄꯩꯁꯥ ꯁꯨꯡ ꯄꯤ ꯄꯤꯗꯅ ꯄꯤꯌꯣꯅ ꯈꯟꯈ꯭ꯔꯅꯦꯕ ꯃꯥꯁꯨꯦ ꯃꯥꯗꯣꯏꯌꯥꯏ ꯑꯗꯨ ꯃꯥ ꯊꯕꯛ ꯇꯨꯃꯨꯛ ꯆꯠꯇꯕꯤꯅ‌ꯦ ꯑꯩꯅ ꯄꯥꯝꯃꯨꯕꯁꯤꯗꯤ
ꯃꯈꫭꯏꯒꯤ
ꯑꯩꯈꯣꯏꯗꯤ ꯑꯩꯈꯣꯏ ꯑꯣꯏꯔꯗꯤ ꯑꯗꯨꯝ ꯆꯠꯂꯅꯤ ꯑꯗꯨꯒꯨꯝꯕꯗꯨꯗ ꯃꯥꯁꯨ ꯑꯦꯃ‌ꯦꯗꯣ ꯑꯃꯨꯛ ꯇꯧꯁꯜꯂꯨꯔꯕꯅꯤꯅ ꯑꯃꯨꯛ ꯄꯤꯌꯣꯟ ꯀꯥꯏꯗꯨꯗꯤ ꯑꯃꯨꯛ ꯑꯣꯏꯅꯤꯡꯗꯕ ꯑꯗꯨꯅꯤ ꯇꯦꯔꯤꯁꯦ ꯑꯗꯨ ꯄꯩꯁꯥꯗꯤ ꯊꯣꯛꯇꯣꯔꯤꯕ ꯃꯐꯝꯅꯦꯕ ꯃꯥꯏ ꯑꯗꯨꯗꯤ ꯑꯩꯈꯣꯏꯁꯨ ꯄꯩꯁꯥ ꯊꯣꯛꯄ ꯃꯐꯝ ꯑꯃꯗ ꯐꯝꯅꯤꯡꯗ꯭ꯔꯣ ꯑꯗꯨꯅ ꯄꯩꯁꯥ ꯊꯣꯛꯇꯕ ꯃꯐꯝꯗꯗꯤ ꯀꯥꯟꯅꯗ꯭ꯔꯦ ꯍꯧꯖꯤꯛꯀꯥꯟ ꯀꯔꯞꯁꯟꯒꯤ ꯂꯝꯗꯝꯁꯤꯗ ꯄꯩꯁꯥ ꯊꯣꯛꯇ꯭ꯔꯗꯤ
ꯚ‌ꯦꯔꯥ
ꯌꯥꯦ
ꯈꯪꯗꯦ
ꯑꯦ ꯁꯣꯁꯦꯜ ꯃꯦꯗꯤꯌꯥꯁꯤꯅ ꯆꯥꯛ ꯂꯥꯝꯃ ꯂꯥꯝꯃꯒ ꯍꯦꯟꯅ ꯏꯟꯖꯥꯡ ꯑꯍꯥꯎꯕ ꯊꯣꯡꯕꯁꯨ ꯑꯗꯨꯝ ꯎꯈꯤꯅꯤ ꯑꯣ ꯉꯁꯤꯁꯨ ꯑꯃꯨ ꯇꯧꯔꯕ ꯅꯠꯇꯦ ꯑꯩꯅ ꯈꯜꯂꯤꯁꯦ ꯃꯣꯏꯁꯦ ꯑꯩꯈꯣꯏꯒꯤ ꯕ꯭ꯔꯦꯟꯒꯁꯦ ꯃꯣꯏ ꯂꯣꯏꯅ ꯄꯥꯏꯁꯜꯂꯕ ꯑꯁꯤꯅꯤ ꯈꯔ ꯇꯅ ꯌꯦꯡꯉꯦꯕ ꯑꯗꯨ ꯁꯤꯒꯤꯁꯦ ꯑꯒꯣꯔꯤꯊꯝ ꯑꯃ ꯁꯤꯖꯤꯟꯅꯕ ꯃꯥꯜꯂꯦ ꯃꯣꯏ ꯑꯣ ꯃꯤꯒꯤ ꯄꯨꯛꯀꯥ ꯆꯥꯛꯂꯝꯃꯦꯅ ꯈꯪꯕ ꯑꯃ ꯅꯠꯇꯦ ꯅꯠꯇꯦ ꯅꯠꯇꯦ ꯑꯩꯈꯣꯏꯅ ꯇꯣꯏꯅ ꯌꯦꯡꯒꯟꯕ ꯈꯨꯞꯀꯟꯕ ꯑꯗꯨꯗꯒꯤ ꯍꯥꯏꯗꯤ ꯁꯨꯝ ꯂꯩꯗꯅ ꯆꯥꯅ ꯊꯛꯅꯕ ꯗꯗ ꯄꯥꯎꯒꯤꯒꯤ ꯀꯩꯒꯤ ꯑꯗꯨꯒꯨꯝꯕ ꯑꯩꯈꯣꯏꯅ ꯇꯣꯏꯅ ꯌꯦꯡꯒꯟꯕ ꯄꯣꯠꯁꯦ ꯑꯌꯥꯝꯕꯅ ꯎꯠꯇꯤ ꯎꯠꯄꯅꯦꯕ ꯆꯥꯛ ꯀꯥ ꯂꯥꯝ ꯂꯥꯝꯃ ꯀꯥꯟꯁꯤꯗꯅꯦ ꯊꯣꯛꯆꯜꯂꯛꯇꯣꯏꯁꯤ ꯑꯗꯨꯅꯤ ꯅꯪ ꯁꯤꯒꯤ ꯇꯥꯏꯃꯤꯡꯗ ꯑꯗꯨꯒꯨꯝꯕ ꯌꯥꯝ ꯌꯦꯡꯉꯝꯅꯤ ꯑꯗꯨꯔꯗꯤ ꯁꯤ ꯇꯥꯏꯃꯤꯡꯗ ꯁꯤ ꯌꯥꯝ ꯌꯦꯡꯕꯅꯤ ꯃꯥꯗꯤ ꯁꯤ ꯌꯦꯡꯅꯤꯡꯉꯝꯃꯅꯤ ꯇꯛ ꯂꯥꯟꯅ ꯎꯠꯂꯛꯏꯅꯤꯉꯩꯅ ꯑꯗꯨ ꯑꯗꯨꯗꯤ ꯆ ꯍꯥꯎ ꯁꯥꯥꯕꯅꯦꯕ ꯃꯤꯁꯦ ꯑꯗꯨ ꯉꯥꯛꯇꯅꯤ ꯀ ꯑꯒꯣꯔꯤꯗꯝꯝ ꯍꯥꯏꯗꯤ ꯍꯧꯖꯤꯛ ꯆꯥꯛ ꯆꯥꯅꯕꯩ ꯇꯥꯏꯃꯤꯡꯅꯤꯅ ꯑꯗꯨꯒꯨꯝꯕ ꯌꯥꯝ ꯌꯦꯡꯅꯒꯜꯂꯤꯗꯅ ꯎꯝ ꯆꯨꯝꯃꯦ ꯑꯗꯨꯗ ꯍꯤꯟꯖꯥꯡ ꯊꯣꯡ ꯍꯩ ꯇꯕ ꯃꯤꯁꯨ ꯑꯗꯨꯗꯩ ꯌꯦꯡꯉꯒ ꯊꯣꯡꯕ ꯇꯝꯗꯣꯔꯤꯅꯦ ꯑꯗꯨꯅꯤ ꯑꯁ ꯑꯗꯨ ꯍꯥꯏꯔꯒ ꯅꯣꯡꯃ ꯑꯩꯈꯣꯏꯗ ꯑꯣꯛ ꯆꯥꯁꯤꯗꯅ ꯆꯥꯁꯦ ꯑꯩꯁꯨ ꯆꯥꯅꯤꯡꯉꯤꯅꯦ ꯑꯃ ꯁꯤꯡ ꯈꯤꯇꯪ ꯍꯥꯞꯄꯒ ꯀꯨꯏꯅ ꯐꯨꯠꯈꯤꯕ ꯃꯩꯗ ꯑꯁ ꯑꯗꯨꯒꯤꯗꯨꯅꯦ ꯑꯣꯛꯇꯗꯅꯤ ꯊꯣꯛꯂꯤꯁꯤ ꯀꯃꯥꯏꯟ ꯇꯧꯏꯅꯣ ꯒꯌ꯭ꯥꯟ ꯑꯝ ꯇꯥꯗꯦ ꯑꯗꯨꯒꯤꯗꯅ ꯑꯣꯛꯀꯤ ꯑꯁꯦꯡꯕ ꯃꯍꯥꯎꯗꯣ ꯊꯣꯛꯂꯛꯄꯅꯦꯕ ꯑꯗꯨꯒ ꯌꯥ ꯃꯅꯨꯡꯗ ꯍꯦꯛ ꯍꯥꯞꯄꯒ ꯖ꯭ꯋꯥꯏ ꯂꯣꯏ ꯇꯥꯈꯤꯕꯗꯣ
ꯑꯁ ꯏꯟꯁꯥꯡ ꯍꯧꯔꯝꯃꯣꯏꯗ ꯅꯪꯕꯨ ꯌꯥꯝ ꯍꯥꯏꯔꯛꯀꯅꯣ
ꯏ ꯍꯥꯎꯇ꯭ꯔꯁꯨ ꯐꯠ ꯂꯥꯎꯔ ꯃꯅꯤꯡꯗ ꯀꯩꯅꯣ ꯊꯣꯛꯎꯔꯒ ꯑꯍꯥꯎꯕ ꯑꯃ ꯂꯩꯁꯜꯂꯣ ꯀꯩꯅꯣ ꯂꯝꯕꯤ ꯁꯇꯥꯗꯨꯗ ꯎꯝ ꯑꯁ ꯅꯣꯡꯁꯦ ꯆꯨꯝꯃꯤꯅꯦ ꯂꯝꯕꯤꯁꯨ ꯌꯥꯗꯒꯨꯝ ꯇꯧꯋ ꯌꯥꯝ ꯅꯨꯡꯉꯥꯏꯇꯧꯔꯤꯕꯆꯥꯅꯤ ꯂꯝꯕꯤ ꯆꯇꯥꯔꯁꯦ ꯎ ꯍꯌꯦꯡꯁꯨ ꯀꯥꯏ ꯀꯥꯏ ꯆꯠꯇꯧ ꯂꯩꯒꯦ
ꯍꯌꯦꯡꯖꯤ ꯁꯨꯇꯤ ꯑꯣꯏꯔꯝꯅꯤꯗ ꯀꯔꯤꯝ ꯀꯔꯤꯝ ꯆꯠꯅꯤꯡꯉꯥꯏ ꯂꯩꯇꯦ
ꯎꯝ ꯑꯗꯨꯗꯤ ꯄꯨꯟꯁꯦ ꯂꯥꯛꯀꯦ ꯂꯥꯛꯑꯣ ꯂꯥꯛꯑꯣ ꯑꯩ ꯍꯌꯦꯡꯗꯣ ꯏꯟꯁꯥꯡ ꯑꯃ ꯆꯥꯔꯒꯀꯣ ꯎꯝ ꯍꯌꯦꯡ ꯍꯦꯛꯇ ꯇꯧꯁꯤꯜꯂꯁꯤꯔꯣ ꯑꯣꯛꯁꯦ ꯑꯦ ꯌꯥꯕꯖꯥꯅꯤ ꯑꯗꯨꯁꯨ ꯁꯟꯗꯦꯒ ꯑꯣꯏꯔꯦ ꯎꯝ ꯎꯝ ꯆꯥꯛ ꯆꯥꯊꯣꯛꯎꯔꯣ ꯑꯩꯁꯨ ꯆꯥꯛ ꯆꯥꯊꯣꯛꯎꯒꯦ ꯀꯧꯔꯛꯑꯦ
ꯑ ꯍꯣꯏ ꯍꯣꯏ
ꯍꯣꯏ ꯑꯝꯅꯦ ꯅꯪꯁꯨ ꯆꯥꯛ ꯆꯊꯣꯛꯎꯔꯣ ꯑꯩꯖꯨ ꯆꯥꯛ ꯆꯥꯅꯕ ꯍꯥꯏꯔꯒꯦ ꯍꯣ ꯍꯣꯏ ꯊꯝꯃꯦ ꯊꯝꯃꯦ
ꯊꯝꯃꯦ ꯊꯝꯂꯦ